ꯑꯣ ꯇꯥꯕꯤꯔꯕꯣ ꯕ꯭ꯔꯣ ꯑꯣ ꯑꯣ ꯌꯥꯔꯦ ꯌꯥꯔꯦ ꯀꯩ ꯀꯩꯗꯧꯔꯕꯅꯣ ꯈꯪꯗꯦ ꯕꯤꯆꯤ ꯕꯤꯖꯤ ꯌꯥꯝ ꯇꯧ ꯂꯩ ꯕꯛ ꯂꯩꯕꯁꯤ ꯒ꯭ꯌꯥꯟ ꯇꯥꯗꯦ ꯑꯥꯎ ꯕ꯭ꯔꯗꯔꯗꯤ ꯇꯥꯛꯁꯦ ꯀꯌꯥꯝ ꯀꯨꯏꯔꯒꯦ ꯁꯤ ꯌꯥꯎꯕꯤꯔꯛꯄ
ꯑꯩꯁꯦ ꯗꯦꯠ ꯀꯩꯅꯣ ꯁ꯭ꯋꯥꯏꯗꯒꯤ ꯌꯥꯎꯕꯅꯦ ꯖꯨꯟꯒꯤ ꯗꯦꯠ ꯏꯂꯚꯦꯟ ꯇꯨꯋꯦꯜꯞ ꯁ꯭ꯋꯥꯏꯗꯒꯤ ꯇꯧꯔꯛꯄꯅꯦ
ꯑꯣ ꯑꯗꯨꯗꯤ ꯃꯃꯥꯡ ꯃꯃꯥꯡꯒꯤ ꯑꯗꯨꯝ ꯊꯦꯡ ꯊꯦꯡꯅꯍꯧꯔꯦ
ꯃꯃꯥꯡꯒꯤ ꯃꯃꯥꯡꯒꯤ ꯍꯥꯏꯗꯤ ꯑꯩ ꯊꯣꯏꯗꯣꯛꯄꯗꯤ ꯑꯍꯥꯟꯕ ꯑꯩ ꯀꯩꯅꯣ ꯍꯥꯟꯅꯗꯤ ꯇꯧꯔꯝꯕꯅꯦ ꯀꯩꯅꯣꯒꯤ ꯍꯥꯟꯅ ꯇ꯭ꯔꯥꯟꯁꯀ꯭ꯔꯤꯞꯁꯟꯒꯤ ꯍꯥꯟꯅ ꯑꯗꯨꯃꯥꯏꯅ ꯆꯠꯊꯔꯝꯕꯅꯦ ꯑꯗꯨꯒ ꯁꯨꯝ ꯀꯩꯅꯣ ꯇꯧꯅꯔꯛꯄꯗꯒꯤ ꯍꯥꯏꯇꯥꯔꯦꯅꯦ ꯁꯨꯝ ꯗꯤꯂꯦ ꯅꯨꯡꯂꯦ ꯃꯌꯥꯝ ꯁꯨꯝ ꯂꯥꯛꯅꯕꯗꯒꯤ ꯃꯣꯏꯅ ꯀꯩꯅꯣꯅ ꯐꯕꯅꯤ ꯈꯣꯠꯄꯅꯤ ꯑꯗꯨꯅ ꯈꯔ ꯊꯨꯕꯅꯤ ꯇ꯭ꯔꯥꯟꯁꯀ꯭ꯔꯤꯞꯁꯟꯕꯨꯗꯤ ꯈꯣꯠꯄꯨꯗꯤ ꯁꯨꯃꯥꯏꯅ ꯍꯥꯏꯅꯔꯛꯄ ꯑꯥ ꯀ ꯑꯩꯒꯤꯗꯤ ꯁꯣꯝꯗ ꯑꯣꯢꯅ ꯑꯣꯟꯊꯣꯛꯀꯦ ꯍꯥꯏ ꯑꯩ ꯊꯨꯁꯨ ꯊꯨ ꯂꯩꯔꯝꯃꯦ ꯍꯥꯏꯗꯤ ꯉꯁꯤꯐꯥꯎ ꯑꯗꯨꯝ ꯇꯧꯈꯤꯕ ꯃꯌꯥꯝꯗꯨꯒꯤ ꯀꯩꯝꯇ ꯂꯥꯛꯇꯦꯕꯀꯣ ꯑꯗꯨꯅ ꯑꯩꯁꯨ ꯑꯗꯨꯃꯥꯏꯅ ꯍꯥꯏꯗꯤ ꯃꯇꯝꯁꯨ ꯃꯥꯡꯗꯣꯢ ꯁꯔꯨꯛ ꯀꯩꯅꯣ ꯃꯥꯡꯉꯁꯨ ꯃꯥꯡꯅ ꯁꯤꯗ ꯑꯣꯏꯅ ꯇꯧꯒꯦꯅ ꯁꯨꯃꯥꯏꯅ ꯑꯣꯏꯅꯣ ꯐꯣꯀꯁꯦ ꯁꯣꯝꯗ ꯑꯣꯏꯅ ꯂꯩꯒ꯭ꯔꯦ ꯍꯥꯏꯇꯥꯔꯦ ꯑꯗꯨꯅ ꯁꯤꯅꯁꯨ ꯅꯨꯡꯉꯥꯏ ꯂꯩꯔꯝꯃꯦ ꯍꯥꯏꯗꯤ ꯑꯃꯗꯗꯤ ꯁꯨꯝ ꯅꯝꯕꯗꯩ ꯈꯨꯗꯤꯅ
ꯃꯥꯅꯦ ꯃꯥꯅꯦ ꯑꯃꯗꯨꯗꯤ ꯑꯧ ꯑꯗꯩ ꯃꯈꯣꯟꯗꯣ ꯑꯃꯨꯛ ꯇꯥꯒꯨꯝ ꯇꯥꯗꯒꯨꯝ ꯇꯧꯕꯁꯨ ꯃꯌꯥꯝ ꯑꯃ ꯑꯗꯨꯝ ꯌꯥꯎꯏ
ꯑꯥ ꯌꯥꯎꯋꯦ
ꯑ ꯑꯗꯣ ꯃꯃꯥꯡꯒꯤꯗꯣ ꯀꯌꯥꯃꯨꯛꯇꯤ ꯇꯧꯕꯤꯈꯤꯒꯦ ꯍꯥꯏꯗꯤ ꯃꯩꯇꯩ ꯃꯩꯇꯩ ꯃꯌꯦꯛꯇ ꯍꯟꯗꯣꯛꯄꯩꯗꯣ ꯅꯝꯕꯩꯗꯣ
ꯑꯗꯨꯒꯤꯁꯦ ꯀꯩꯅꯣꯃꯨꯛꯇꯤ ꯇꯧꯈꯤꯕꯅꯦ ꯋꯥꯟ ꯀꯦ ꯃꯨꯛꯇꯤ ꯇꯧꯋꯦ ꯑꯗꯣ ꯑꯗꯣ ꯆꯪꯗꯤ ꯆꯪꯉꯛꯀꯅꯤ ꯆꯪꯉꯛꯑꯣꯏ ꯑꯗꯨꯝ ꯍꯥꯏꯔ ꯂꯩ ꯈꯪꯗꯦ ꯗꯤꯁ ꯋꯤꯛ ꯗꯤ ꯋꯤꯛ ꯍꯥꯏꯕꯁꯤ ꯑꯍꯨꯝ ꯃꯔꯤꯔꯛꯗꯤ ꯁꯨꯔꯦ ꯃꯥꯅ ꯍꯥꯏ ꯍꯥꯏꯁꯤꯗꯤ ꯀꯃꯤꯡ ꯐ꯭ꯔꯥꯏꯗꯦ ꯇꯨꯋꯁꯗꯦꯅ ꯑꯗꯨꯝ ꯇꯧ ꯂꯩꯔꯦ ꯑꯗꯣ ꯈꯪꯗꯦ ꯋꯤꯛ ꯑꯅꯤ ꯑꯍꯨꯝ ꯃꯩꯛ ꯁꯨꯖꯜꯂꯛ ꯑꯃꯥꯜꯂꯦ ꯗꯦꯠ ꯑꯦꯂꯚꯦꯟ ꯁ꯭ꯋꯥꯏꯗꯒꯤ ꯇꯧꯔꯛꯄꯅꯦ ꯑꯗꯣ ꯍꯣꯏ ꯋꯤꯛ ꯃꯌꯥꯝꯗꯨꯒꯤ ꯄꯨꯟꯁꯤꯜꯂꯒ ꯆꯪꯛꯄꯗꯨꯅ ꯑꯃ ꯑꯣꯏꯒꯤ ꯇꯥꯔꯁꯨ ꯉꯁꯤꯐꯥꯎ ꯆꯪꯉꯛꯇꯦ ꯍꯥꯏꯇꯔꯦ ꯀꯣꯜꯗꯨꯨ ꯑꯗꯨ ꯃꯇꯨꯡꯗ ꯗ ꯗꯦꯠ ꯑꯩꯈꯤꯟ ꯅꯥꯏꯇꯤꯟ ꯁ꯭ꯋꯥꯏꯗ ꯑꯗꯨꯃꯥꯏꯅ ꯏꯁꯇꯥꯔꯠ ꯇꯧꯕꯅꯦꯕ ꯑꯗꯨꯝ ꯑꯊꯨꯕꯗ ꯑꯗꯨꯝ ꯆꯪꯉꯛꯈꯤ ꯃꯒꯤꯗꯤ ꯍꯥꯏꯇꯔꯦ ꯑꯗꯨꯒ ꯀꯩꯅꯣꯗꯨꯒꯤꯗꯤ ꯑꯗꯨꯝ ꯉꯁꯤꯐꯥꯎ ꯑꯗꯨꯝ ꯃꯃꯤ ꯁꯥꯃꯤ ꯑꯗꯨꯝ ꯂꯩꯈ꯭ꯔꯦ ꯍꯥꯏꯇꯔꯦ
ꯑꯣ ꯃꯃꯥꯡꯒꯤ ꯁꯤꯁꯇꯔꯒꯤ ꯃꯃꯥꯡ ꯁꯤꯇꯔ ꯃꯅꯥ ꯋꯥꯔꯤ ꯁꯥꯈꯤꯕꯗꯨꯁꯨ ꯀꯣꯏꯒꯤꯁꯨ ꯑꯗꯨꯝ ꯅꯣꯡ ꯅꯤꯅꯤ ꯑꯗꯨꯝ ꯆꯪꯉꯛꯑꯦ ꯍꯥꯏꯌꯦꯕ
ꯑꯥ ꯍꯥꯏꯕꯅꯦ
ꯑꯣ ꯑꯗꯣ ꯑꯩ ꯑꯣ ꯑꯗꯨꯗꯤ ꯃꯩꯇꯩ ꯃꯌꯦꯛꯀꯤꯗꯣ ꯑꯝꯇ ꯆꯪꯉꯛꯇ꯭ꯔꯤꯕꯀꯣ ꯕ꯭ꯔꯗꯔꯒꯤꯗꯤ
ꯎꯝ ꯉꯁꯤꯐꯧ ꯀꯩꯅꯣ ꯇꯧꯗ꯭ꯔꯤ ꯕꯣꯏ ꯕꯣꯏꯗꯤ ꯀꯩꯅꯣ ꯇꯧꯈ꯭ꯔꯔꯕꯣ
ꯑꯣ ꯑꯩꯒꯤꯗꯤ ꯈꯔ ꯆꯪꯉꯛꯈ꯭ꯔꯦ ꯍꯧꯖꯤꯛꯁꯨ ꯑꯃꯨꯛ ꯄꯦꯟꯗꯤꯡꯗꯕꯨꯗꯤ ꯂꯩꯔꯤꯕ ꯑꯩꯗꯣ ꯑꯦꯀꯥꯎꯟ ꯑꯅꯤ ꯊꯣꯛꯅ ꯇꯧꯕꯅꯤꯗꯣ ꯑꯍꯥꯟꯕꯒꯤꯗꯣ ꯏꯁꯤꯡ ꯑꯅꯤ ꯃꯌꯥ ꯑꯅꯤꯃꯨꯛ ꯇꯧꯋꯦꯕ
ꯑꯥ
ꯗ ꯑꯗꯨꯝ ꯑꯍꯥꯟꯕꯒꯤ ꯂꯤꯁꯤꯡ ꯆꯥꯡ ꯆꯪꯉꯛꯈ꯭ꯔꯦ ꯑꯗꯒꯤ ꯍꯧꯖꯤꯛꯅ ꯑꯃꯨꯛ ꯑꯃꯒ ꯆꯥꯇ꯭ꯔꯦꯠ ꯑꯛꯀꯤ ꯆꯥꯡꯁꯦ ꯄ꯭ꯔꯣꯁꯦꯁꯤꯡ ꯂꯩꯌꯦꯕ
ꯑꯥ
ꯑꯗꯣ ꯈꯔꯕꯨꯗꯤ ꯀꯨꯏꯁꯜꯂꯛꯑꯦ ꯑꯗꯨꯒꯤ ꯄꯨꯔꯤꯁꯦ ꯁꯤꯡꯗꯨꯃꯗꯤ ꯑꯃꯗꯨꯗꯤ ꯑꯗꯨꯝ ꯅꯨꯃꯤꯠ ꯇꯔꯨꯛꯅꯤ ꯇꯔꯦꯠꯅꯤꯗꯤ ꯆꯪꯈꯤꯒꯌꯦ ꯑꯗꯨꯝ ꯆꯪꯉꯛꯈꯤꯌꯦ ꯑꯗꯣ ꯄ꯭ꯔꯣꯖꯦꯁꯤꯡ ꯂꯩꯔꯦ
ꯎꯝ ꯈꯪꯗꯦ ꯑꯩꯁꯨ ꯑꯗꯨꯝ ꯀꯃꯥꯏꯅ ꯍꯥꯏꯗꯣꯏꯅꯣ ꯍꯥꯏꯗꯤ ꯑꯗꯨꯒꯤ ꯑꯗꯨꯒꯤ ꯃꯇꯨꯡꯗ ꯂꯥꯛꯄ ꯃꯥꯒꯤ ꯕꯤꯜ ꯅꯨꯡ ꯍꯥꯏꯒꯗ꯭ꯔ ꯑꯥ ꯑꯗꯨ ꯑꯗꯨꯕꯧ ꯑꯗꯨꯝ ꯑꯊꯨꯕꯗ ꯑꯗꯨꯝ ꯉꯥꯏꯅꯗꯅ ꯍꯥꯏꯇꯔꯦ ꯋꯥꯟ ꯗꯦ ꯑꯞꯇꯔ ꯑꯣꯔ ꯇꯨ ꯗꯦ ꯑꯞꯇꯔ ꯑꯗꯨꯃꯥꯏꯅ ꯂꯥꯛꯑꯦꯕ ꯍꯧꯖꯤꯛꯀꯤꯗꯨꯗꯤ ꯀꯥꯏ ꯀꯨꯏꯃꯟꯒ꯭ꯔꯦ ꯑꯗꯨꯒ ꯑꯩꯅ ꯁꯨꯝ ꯀꯩꯅꯣꯗꯗꯤ ꯑꯃꯨꯛ ꯑꯩꯈꯣꯏꯅ ꯁꯨꯃꯥꯏꯅ ꯇꯧꯕꯁꯤꯅ ꯑꯃꯨꯛ ꯍꯥꯏꯗꯤ ꯃꯁꯥ ꯃꯇꯣꯟꯗ ꯃꯥꯒꯤ ꯏꯐꯦꯛꯇꯤꯕ ꯑꯣꯏꯕ ꯈꯣꯠꯄ ꯍꯥꯏꯕ ꯑꯃ ꯊꯣꯛꯑꯒ ꯑꯗꯨꯝ ꯅꯥꯀꯟꯗ ꯑꯗꯨꯝ ꯊꯣꯛꯄꯅꯦꯕ
ꯑꯧ
ꯑꯗꯨ ꯍꯥꯏꯗꯤ ꯏꯁꯥꯗꯁꯨ ꯋꯥꯈꯜ ꯁꯦꯡꯉꯦꯗꯅ ꯑꯩꯅ ꯇꯧꯔꯤꯁꯦ ꯀꯌꯥꯝ ꯀꯩꯅꯣ ꯇꯧꯖꯩ ꯈꯣꯠꯂꯤ ꯑꯔꯥꯟꯕꯀꯌꯥꯝ ꯌꯎꯋꯔꯤꯗꯣ ꯈꯠ ꯑ ꯑꯗꯨꯃꯥꯏꯅ ꯈꯪꯉꯤꯗꯅ ꯑꯃꯗꯨꯗꯤ ꯀꯥꯏꯗꯩ ꯄꯦꯟꯖꯤꯡ ꯀꯥꯏꯅ ꯑꯃꯨꯛꯁꯨ ꯊꯥꯅ ꯂꯩꯅꯤ ꯑꯗꯨꯒ ꯕꯦꯔꯤꯐꯥꯏ ꯑꯃꯨꯛ ꯉꯥꯏ ꯂꯩꯅꯤ ꯑꯗꯨꯅ
ꯃꯥꯅꯦ ꯑꯗꯨꯒꯤ ꯃꯥꯅꯦ ꯑꯗꯒꯤ ꯒ꯭ꯌꯥꯟ ꯇꯥꯗꯦ ꯃꯣꯏ ꯄꯣꯠꯁꯦ
ꯑꯗꯨꯗꯤ ꯃꯣꯏꯁꯦ ꯑꯩꯈꯣꯏꯅ ꯇꯧꯕ ꯌꯥꯕ ꯇꯧꯕꯤꯔꯒ ꯑꯩꯈꯣꯏꯗꯧ ꯗꯁꯥ ꯇꯧꯍꯧꯒꯗ꯭ꯔꯥ ꯀꯏꯅꯣ ꯈꯟꯕꯨꯗꯤ ꯈꯜꯂꯤꯀꯣ ꯍꯥꯏꯗꯤ ꯑꯁꯨꯛ ꯀꯩꯅꯣ ꯇꯧꯕ ꯌꯥꯕꯁꯤꯕꯨ ꯀꯥꯏꯅ ꯈꯟꯕꯨꯗꯤ ꯈꯜꯂꯤ
ꯃꯅꯤ ꯃꯇꯝꯁꯨ ꯃꯥꯡꯉꯅꯤ ꯃꯥꯡꯉꯨꯔꯒ
ꯑ ꯍꯥꯏꯗꯤ ꯃꯣꯏ ꯈꯔ ꯀꯥꯟꯅꯕꯒꯤ ꯃꯣꯏꯗꯕꯨꯗꯤ ꯀꯩꯅꯣ ꯑꯣꯏꯔꯝꯕꯩ ꯑꯩꯈꯣꯏ ꯁꯤꯗꯒꯤ ꯍꯦꯟꯅ ꯃꯣꯏꯅ ꯀꯥꯟꯅꯕ ꯑꯣꯏꯔꯝꯃꯗꯤ ꯀꯥꯏꯅ ꯈꯟꯕꯨꯗꯤ ꯈꯜꯂꯤꯀꯣ
ꯃꯥꯅꯤ ꯑꯗꯨꯝ ꯀꯥꯟꯅꯩꯄꯣꯠꯅꯤꯗ ꯃꯣꯏꯁꯨ ꯍꯧꯖꯤꯛꯇꯤ ꯑꯗꯨꯝ ꯑꯦ ꯑꯏ ꯃꯇꯝꯅꯤꯅ ꯑꯗꯨꯝ ꯑꯦꯑꯏꯒꯤ ꯀꯩꯅꯣ ꯂꯧꯔꯤꯅꯦ ꯍꯥꯏꯌꯦꯕ ꯗꯤ ꯗꯥꯇꯥ ꯈꯣꯝꯒꯠꯄꯅꯤ ꯍꯥꯏꯌꯦꯕ ꯑꯩꯈꯣꯏ ꯁꯨꯃꯥꯏꯅ ꯍꯜꯂꯤꯁꯦ ꯃꯣꯏꯁꯨ ꯑꯦ ꯑꯥꯏꯗꯗꯤ ꯑꯗꯨꯝ ꯊꯥꯒꯠꯇꯣꯏꯅꯤꯗꯅ ꯍꯥꯏꯗꯤ ꯃꯩꯇꯩ ꯃꯌꯦꯛꯀꯤ ꯀꯩꯒꯤ ꯑꯗꯨꯒꯤ ꯑꯗꯨꯃꯥꯏꯅ ꯗꯇꯥ ꯀꯂꯦꯛꯁꯟ ꯇꯧꯕꯅꯤ ꯀꯥꯏꯁꯨ ꯍꯥꯏꯐꯦꯠꯇꯤ ꯍꯥꯏꯌꯦ ꯑꯩꯅ ꯁꯨꯝ ꯑꯩꯅ ꯁꯨꯝ ꯇꯥꯕꯗ
ꯑꯣ ꯈꯪꯅꯔꯕ꯭ꯔꯣꯗꯤ ꯀꯩꯅꯣ ꯃꯣꯏꯒꯤ ꯀꯩꯅꯣꯗꯨꯒ ꯍꯥꯏꯗꯤ ꯍꯧꯖꯤꯛꯀꯤ ꯀꯩꯅꯣ ꯑꯣꯏꯕ ꯑꯩꯈꯣꯏ ꯑꯁꯤꯒꯤ
ꯑꯗꯨ ꯃꯥꯒꯗꯤ ꯄꯨꯔꯥꯗꯤ ꯈꯪꯅꯗꯦꯗ ꯁꯨꯝ ꯃꯊꯥꯡ ꯃꯊꯥꯡ ꯍꯥꯏꯕ ꯍꯥꯏ ꯍꯥꯏꯇꯥꯔꯦ ꯁꯨꯝ ꯃꯤꯁꯦꯁꯄꯨꯗꯤ ꯑꯗꯨꯝ ꯊꯥꯅꯩ ꯑꯗꯨꯝ ꯀꯝꯄ꯭ꯂꯦꯟ ꯑꯃ ꯅꯨꯡꯉꯥꯏꯇꯕ ꯈꯣꯠꯇꯕꯕꯨꯗꯤ ꯑꯗꯨꯝ ꯇꯧꯅꯤ ꯑꯗꯨꯒꯁꯨ ꯍꯥꯟꯅꯗꯤ ꯈꯪꯅꯔꯛꯄ ꯃꯤꯗꯤ ꯀꯩꯁꯨ ꯑꯣꯏꯗꯦꯕ
ꯑꯥ
ꯑꯗꯨꯅ ꯁꯨꯝ ꯏꯃꯥꯟꯅꯕꯅ ꯁꯨꯝ ꯍꯥꯏꯐꯦꯠ ꯍꯥꯏ ꯄꯅꯤꯗ ꯑꯩꯅ ꯀꯃꯥꯏ ꯃꯣꯏꯁꯤꯕꯦ ꯀꯃꯥꯏꯅ ꯇꯧꯔꯤꯅꯣ ꯈꯣꯠꯂꯤꯅꯣ ꯁꯨꯃꯥꯏꯗꯨꯔ ꯄꯩꯁꯥ ꯐꯪꯉꯤꯕ ꯑꯗꯣ ꯃꯣꯏꯅ ꯁꯨꯃꯥꯏꯁꯨꯝ ꯃꯣꯏ ꯗꯦꯕꯂꯞꯄꯔ ꯀꯥꯡꯕꯨꯅꯤꯌꯦ ꯁꯨꯃꯥꯏꯅ ꯁꯥꯟ ꯇ꯭ꯔꯥꯟꯁꯂꯦꯛꯁꯟ ꯇꯧꯕ ꯈꯣꯠꯒꯤ ꯃꯣꯏ ꯗꯥꯇꯥ ꯂꯧꯈꯠꯄꯩꯅꯤ ꯈꯣꯠꯄꯩꯅꯤ ꯀꯥꯏꯅ ꯁꯨꯝ ꯍꯥꯏꯕ ꯁꯨꯝ ꯆꯨꯝꯃꯤꯅ ꯂꯥꯜꯂꯤꯔꯗꯤ ꯑꯩꯁꯨ ꯈꯪꯗꯦ ꯁꯨꯝ ꯃꯥꯅꯥ ꯍꯥꯏꯔꯛꯄꯗꯨꯏ ꯁꯨꯝ ꯍꯥꯏꯕꯩ ꯋꯥꯅꯤ
ꯑꯣ ꯈꯪꯗꯦ ꯃꯥꯒꯤ ꯀꯩꯅꯣ ꯑꯅꯧꯕ ꯄ꯭ꯔꯣꯖꯦꯛꯅꯤ ꯈꯣꯠꯅꯤ ꯀꯥꯏꯗꯤ ꯍꯥꯏ ꯑꯗꯨꯒ ꯀꯩꯅꯣꯁꯤ ꯃꯥ ꯍꯧꯖꯤꯛꯀꯤ ꯀꯤ ꯅꯨꯄꯥ ꯑꯩꯈꯣꯏꯒ ꯈꯪꯅꯕꯗꯣ ꯃꯥ ꯀꯩꯅꯣ ꯑꯣꯏꯕꯅꯦꯕ ꯑꯦꯝ ꯕꯤ ꯑꯦ ꯒꯨꯝꯕꯗꯤ ꯂꯣꯏꯒ꯭ꯔꯕ ꯅꯨꯄꯥꯅꯦꯕ
ꯑꯣ ꯃꯥ ꯑꯦꯝ ꯌꯨꯗ ꯂꯩꯕ ꯃꯥꯜꯂꯦ
ꯑꯥ ꯑꯦꯝ ꯌꯨꯗ ꯂꯩꯕ꯭ꯔ ꯂꯩꯇꯕ꯭ꯔꯗꯤ ꯀꯥꯎꯔꯦ ꯃꯁꯛꯄꯨꯗꯤ ꯈꯪꯉꯤ ꯑꯩꯈꯣꯏꯒꯤ ꯖꯨꯅꯤꯌꯥꯔ ꯑꯥ ꯁꯦꯅꯤꯌꯥꯔ ꯑꯣꯏꯗꯣꯏꯅꯦꯕ ꯃꯥꯁꯦ
ꯑꯣ ꯑꯣ ꯑꯣ
ꯑꯗꯨꯃꯥꯏꯅꯗꯤ ꯑꯣꯏꯒꯤꯕꯅꯦ ꯑꯗꯨꯒ ꯑꯩꯖꯨ ꯃꯉꯣꯟꯗ ꯗꯥꯏꯔꯦꯛꯄꯗꯤ ꯈꯪꯗꯕ ꯅꯠꯇꯦ ꯃꯥꯒꯤ ꯐ꯭ꯔꯦꯟ ꯁꯥꯔꯀꯜ ꯍꯥꯏꯒ꯭ꯔꯥ ꯑꯗꯨꯃꯥꯏꯅ ꯗꯨꯃꯥꯏꯅ ꯈꯪꯅꯕꯅꯦꯕꯒꯤ ꯑꯗꯨꯝ ꯄꯥꯎ ꯐꯥꯎꯅꯔꯒ ꯑꯗꯨꯃꯥꯏꯅ ꯁꯨꯝ ꯇꯧꯗꯤ ꯇꯧꯒꯤꯕꯅꯦꯕ ꯑꯗꯣ ꯑꯗꯨꯝꯗꯤ ꯍꯥꯏꯌꯦ ꯃꯉꯣꯟꯗ ꯑꯩꯅ ꯑꯩ ꯁꯦ ꯑꯗꯨꯝ ꯄꯦꯟꯗꯤꯡ ꯂꯩꯌꯦ ꯈꯣꯠꯂꯦ ꯀꯩꯅꯣ ꯀꯔꯝ ꯀꯥꯟꯗ ꯁꯤꯕꯨ ꯀꯩꯅꯣ ꯇꯧꯕꯤꯗꯣꯏꯅꯣ ꯈꯣꯠꯇꯣꯏꯅꯣ ꯑꯗꯨꯝ ꯍꯥꯏ ꯃꯥ ꯑꯗꯨꯝ ꯇꯧꯔꯛꯀꯅꯤ ꯇꯧꯔꯛꯀꯅꯤ ꯑꯗꯨꯝ ꯍꯥꯏ ꯁꯦꯇꯔꯗꯦ ꯁꯟꯗꯦ ꯁ꯭ꯋꯥꯏꯗꯗꯤ ꯑꯗꯨꯝ ꯚꯦꯔꯤꯐꯥꯏ ꯇꯧꯒꯅꯤ ꯑꯗꯨꯒ ꯑꯗꯨꯝ ꯀꯩꯅꯣ ꯂꯥꯛꯀꯅꯤ ꯍꯥꯏ ꯑꯗꯣ ꯍꯧꯖꯤꯛꯐꯥꯎ ꯑꯗꯨꯝ ꯂꯥꯛꯈꯤꯗ꯭ꯔꯦ ꯉꯥꯏꯔꯤ ꯍꯥꯏꯇꯥꯔꯦ ꯅꯨꯄꯤ ꯑꯃꯁꯨ ꯍꯪꯉꯛꯑꯝꯃꯦ ꯑꯩꯉꯣꯟꯗ
ꯀꯨꯏꯕꯅꯦ ꯑꯩ ꯃꯃꯥꯡꯒꯤ ꯏꯪꯂꯤꯁꯇ ꯋꯥꯔꯤ ꯁꯥꯈꯤꯕꯒꯤ ꯑꯃꯒ ꯁꯤꯅ ꯃꯅꯤꯄꯨꯔꯤꯒꯤꯗꯅ ꯏꯪꯂꯤꯁ ꯇ ꯋꯥꯔꯤ ꯁꯥꯒꯤꯕꯩ ꯑꯃ ꯌꯥꯎꯋꯦꯕꯀꯣ ꯕ꯭ꯔꯣꯗꯤ ꯈꯪꯕꯤ ꯈꯪꯍꯧꯕ꯭ꯔꯥ ꯈꯪꯍꯧꯗꯕ꯭ꯔꯥ ꯑꯗꯨꯒꯤꯗꯣ
ꯑꯣ ꯕ꯭ꯔꯣꯅ ꯀꯩꯅꯣ ꯑꯣꯏꯔꯝꯕꯁꯨ ꯌꯥꯏ ꯑꯥ ꯀꯩꯅꯣ ꯑꯣꯏꯔꯝꯒꯅꯤ ꯃꯩꯇꯩꯂꯣꯟ ꯈꯟꯕ ꯑꯗꯨꯅ ꯕ꯭ꯔꯣꯅ ꯏꯪꯂꯤꯁ ꯈꯟꯕꯔꯨꯝꯗꯣ ꯃꯥꯜꯂꯦ
ꯑꯗꯨ ꯅꯠꯇꯦ ꯏꯪꯂꯤꯁꯀꯤ ꯍꯥꯟꯅ ꯂꯥꯛꯑꯝꯃꯦꯕ ꯏꯪꯂꯤꯁ ꯋꯥꯔꯤ ꯁꯥꯕꯒꯤ ꯑꯗꯨ ꯂꯣꯏꯔꯒ ꯑꯃꯨꯛ ꯃꯩꯇꯩ ꯃꯌꯦꯛ ꯑꯃꯨꯛ ꯂꯥꯛꯄꯅꯤ ꯃꯩꯇꯩꯔꯣꯟꯗ ꯋꯥꯔꯤ ꯁꯥꯕꯩꯁꯦ ꯑꯃꯨꯛ ꯂꯥꯛꯄꯅꯦꯕ
ꯑꯣ ꯑꯍꯥꯟꯕꯗꯤ ꯏꯪꯂꯤꯁꯇ ꯍꯥꯟꯅ ꯂꯥꯛꯄ
ꯑꯥꯎ ꯏꯪꯂꯤꯁꯇ ꯍꯥꯟꯅ ꯂꯥꯛꯑꯦ ꯑꯗꯣ ꯏꯪꯂꯤꯁꯀꯤꯗꯣ ꯑꯩꯁꯨ ꯆꯪꯉꯛꯄ ꯀꯨꯏꯗ꯭ꯔꯤꯕ ꯃꯤ ꯀꯨꯟ ꯏꯪꯂꯤꯁꯀꯤꯗꯤ ꯃꯤ ꯀꯨꯟꯗꯩ ꯍꯦꯟꯅ ꯂꯤꯃꯤꯠ ꯂꯩ ꯂꯩꯇꯦ ꯃꯤ ꯀꯨꯟꯗ ꯂꯤꯃꯤꯠ ꯑꯣꯏꯌꯦꯕ
ꯑꯥ
ꯑꯗꯣ ꯑꯩꯁꯨ ꯃꯤ ꯀꯨꯟꯗꯣ ꯋꯥꯔꯤ ꯁꯥꯕꯅꯦ ꯑꯗꯣ ꯄꯩꯁꯥꯗꯣ ꯁꯨꯛꯆꯪ ꯆꯪꯉꯛꯇꯗꯅ ꯀꯝꯄ꯭ꯂꯦꯟ ꯇꯧꯕ ꯌꯥꯕ ꯇꯧꯔꯦꯕ ꯃꯉꯣꯟꯗꯁꯨ ꯊꯥ ꯊꯥꯗꯅ ꯑꯍꯨꯝꯂꯛ ꯃꯔꯤꯂꯛ ꯃꯥꯁꯨ ꯀꯝꯄ꯭ꯂꯦꯟ ꯇꯧꯕ ꯌꯥꯕ ꯇꯧꯔꯦ ꯑꯗꯨꯒ ꯀꯨꯏꯗ꯭ꯔꯤꯌꯦ ꯋꯤꯛ ꯑꯃꯃꯨꯛꯇꯪ ꯐꯥꯗ ꯉꯥꯏꯔꯤ ꯆꯪꯉꯛꯄ ꯃꯤ ꯀꯨꯟꯃꯔꯤ ꯁꯥꯕꯗꯨꯒꯤ ꯄꯩꯁꯥꯁꯨ ꯀꯌꯥ ꯌꯥꯝꯗꯦ
ꯑꯣ ꯆꯨꯝꯃꯤꯅꯤ ꯑꯗꯨꯖꯨ
ꯎꯝ ꯂꯤꯁꯤꯡ ꯑꯅꯤ ꯌꯧꯗꯦꯕ ꯑꯃꯒ ꯍꯥꯏꯗꯤ ꯑꯃꯒ ꯆꯃꯥꯄꯨꯟꯃꯨꯛꯇꯪ ꯆꯪꯉꯛꯑꯦꯕ ꯑꯗꯣ ꯃꯤ ꯀꯨꯟꯖꯨ ꯋꯥꯔꯤ ꯁꯥꯔꯤꯅꯤ ꯃꯇꯝꯁꯨ ꯂꯣꯏ ꯁꯨꯔꯤꯅꯦꯕ
ꯑꯥ
ꯃꯤꯅꯤꯠ ꯇꯔꯥ ꯇꯔꯥ ꯁꯥꯎꯋꯣꯗꯣ ꯑꯗꯨꯝ
ꯃꯤꯅꯤꯠ ꯃꯤꯅꯤꯠꯄꯨꯗꯤ ꯑꯗꯨꯃꯥꯏꯅ ꯁꯥꯏ ꯑꯩꯈꯣꯏ ꯍꯧꯖꯤꯛ ꯑꯩꯈꯣꯏꯅ ꯁꯥꯏꯖꯤ ꯑꯗꯨꯝꯅ ꯁꯥꯏꯅꯤꯗꯅ ꯑꯗꯣ ꯃꯣꯏꯅ ꯏꯐꯦꯛꯇꯤꯚꯅꯦꯁ ꯍꯥꯏꯔꯒ ꯀꯥꯎꯟ ꯇꯧꯔꯤꯁꯦ ꯀꯃꯥꯏ ꯀꯥꯎꯟ ꯇꯧꯔꯤꯅꯣꯗꯤ ꯈꯪꯗꯦ ꯋꯥꯔꯤ ꯃꯣꯏꯅ ꯍꯣꯏ ꯄꯟꯕꯁꯨ ꯄꯟꯕ ꯄꯟꯕꯗꯨꯅ ꯔꯤꯖꯦꯛ ꯆꯠꯆꯔꯒꯁꯨ ꯐꯔꯦ ꯑꯗꯨ ꯄꯟꯗꯕ ꯋꯥꯔꯤ ꯌꯥꯝ ꯐꯖꯅ ꯁꯥꯕꯁꯨ ꯑꯗꯨꯝ ꯌꯥꯎꯋꯦ ꯐꯖꯅ ꯁꯥꯕꯁꯨ ꯑꯗꯨꯝ ꯀꯩꯁꯨ ꯀꯩꯅꯣ ꯌꯧꯗꯦꯕ ꯃꯣꯏꯅ ꯍꯥꯏꯕ ꯔꯦꯠꯇꯣ ꯀꯩꯁꯨ
ꯑꯝ ꯑꯧ ꯄꯤꯗꯦ ꯃꯣꯏꯒꯤ ꯍꯥꯏ ꯃꯦꯛꯁꯤꯃꯝ ꯍꯥꯏꯕꯋꯥꯅꯦ ꯍꯥꯏꯗꯤ ꯃꯃꯥꯡꯒꯤꯗꯨꯗꯤ ꯍꯥꯏꯖꯕ ꯋꯥꯅꯤ ꯏꯃꯥꯟꯅꯕꯗꯨꯅ ꯃꯤ ꯃꯃꯤꯡ ꯄꯟꯒꯅꯨ ꯈꯣꯠꯀꯅꯣꯅ ꯑꯝꯇ ꯄꯟꯗꯦꯌꯦ ꯑꯗꯒꯤ ꯋꯥꯍꯩ ꯋꯥꯇꯥ ꯐꯖꯗꯕ ꯍꯥꯏꯒꯅꯨꯅ ꯑꯝꯇ ꯍꯥꯏꯗꯦ ꯃꯔꯛꯇ ꯌꯥꯝ ꯍꯦꯟꯅ ꯒꯦꯞ ꯂꯩꯍꯜꯂꯣꯏꯁꯤꯅ ꯑꯝꯇ ꯂꯩꯍꯟꯗꯦ ꯀꯦ ꯑꯗꯒꯤ ꯋꯥ ꯋꯥ ꯇꯧꯔꯣꯏꯁꯤꯅ ꯑꯗꯨꯝ ꯐꯖꯅ ꯑꯗꯨꯝ ꯁꯥꯏꯌꯦꯕ ꯏꯐꯦꯛꯇꯤꯞ ꯅ꯭ꯌꯨꯁꯇꯣ ꯐꯖꯅꯗꯤ ꯑꯗꯨꯝ ꯑꯣꯏꯌꯦꯕ ꯍꯥꯏꯗꯤ ꯕꯦꯛꯒ꯭ꯔꯥꯎꯟꯒꯁꯦ ꯀꯩꯝꯇ ꯇꯥꯍꯟꯗꯕꯤ ꯈꯣꯠꯇꯕꯤ ꯅꯣꯏꯁ ꯀ ꯑꯝ ꯊꯣꯛꯍꯟꯗꯦꯕ ꯀꯥꯗ ꯏꯊꯜꯗ ꯂꯩꯔꯦ ꯀꯅꯥꯝ ꯇꯥꯗ꯭ꯔꯦ ꯀꯥꯟꯅ ꯁꯥꯕꯅꯦꯕ ꯑꯗꯩ ꯏꯪꯂꯤꯁꯀꯗꯣ ꯍꯥꯟ ꯏꯁꯀ꯭ꯔꯤꯞ ꯄꯥꯏꯅꯔꯒ ꯈꯣꯏꯅꯤ ꯍꯥꯏꯅꯩꯌꯦꯕ ꯍꯥꯏꯗꯤ ꯏꯪꯂꯤꯁꯅꯤꯅ ꯑꯗꯨꯝ ꯇꯔꯥ ꯂꯦꯞꯇꯕꯤ ꯋꯥꯔꯤ ꯁꯥꯔꯛꯄ ꯍꯥꯏꯁꯦ ꯑꯗꯨꯝ ꯂꯠꯔꯛꯄ ꯈꯣꯠꯂꯛꯄ ꯌꯥꯎꯋꯤꯗꯅ ꯑꯗꯨ ꯑꯗꯨ ꯅꯨꯡꯉꯥꯏꯇꯦ ꯇꯦꯀꯣꯅ ꯏꯁꯀ꯭ꯔꯤꯞꯇꯣ ꯏꯊꯣꯛꯅꯔꯒ ꯑꯗꯨꯝ ꯁꯥꯟꯅꯩꯅꯦꯕ ꯋꯥꯔꯤꯗꯣ
ꯍꯣ
ꯀꯩꯁꯨ ꯌꯥꯗꯦꯕ ꯍꯥꯏꯗꯤ ꯃꯤ ꯀꯨꯟ ꯁꯥꯔꯤꯗꯣ ꯀꯨꯟ ꯍꯥꯏꯁꯦ ꯑꯗꯨꯝ ꯑꯩꯅ ꯁꯥꯕ ꯈꯛꯇꯅꯤ ꯃꯤꯅ ꯑꯩꯉꯣꯟꯗ ꯇꯧꯔꯛ ꯈꯣꯏꯁꯨ ꯌꯥꯎꯔꯤꯅꯦꯕ
ꯃꯥꯅꯦ ꯃꯥꯅꯦ ꯐꯣꯔꯇꯤ ꯑꯗꯨꯝ ꯍꯦꯂꯤꯅꯤ
ꯍꯦꯜꯂꯤꯅꯦꯕ ꯑꯗꯣ ꯄꯩꯁꯥꯗꯨ ꯑꯗꯨꯝ ꯌꯥꯗꯦꯕ ꯒ ꯑꯃꯒ ꯆꯃꯥꯄꯟ ꯑꯗꯨꯋꯥꯢ ꯃꯨꯛꯇꯪ ꯆꯉꯈꯤꯕ ꯑꯗꯨꯗꯨꯅ ꯑꯗꯨꯝ ꯏꯃꯥꯟꯅꯕ ꯑꯩꯈꯣꯏ ꯒ꯭ꯔꯨꯞꯇꯨꯁꯨ ꯚꯥꯏ ꯇꯧꯅꯤꯡꯗ꯭ꯔꯦ ꯕꯤꯠ ꯂꯩꯇ꯭ꯔꯦ ꯀꯥꯏꯗꯒꯤ ꯀꯨꯟ ꯀꯨꯟꯗꯨ ꯋꯥꯏ ꯑꯦꯀꯥꯎꯟ ꯇꯔꯨꯛ ꯇꯔꯦꯠ ꯁꯥꯟꯅꯕ ꯑꯗꯨꯕꯨ ꯂꯤꯁꯤꯡ ꯀꯌꯥꯅꯣ ꯃꯉꯥ ꯍꯥꯏꯕ꯭ꯔ ꯇꯔꯨꯛ ꯍꯥꯏꯕ꯭ꯔ ꯑꯗꯨꯗꯩ ꯍꯦꯟꯅ ꯆꯪꯉꯛꯇꯦꯕ ꯑꯩ ꯕꯤꯠ ꯂꯩꯇꯦ ꯋꯥꯕꯅ ꯍꯦ ꯗꯤ ꯃꯇꯝ ꯃꯥꯡꯕꯅ ꯍꯦꯜꯂꯤ ꯇꯧꯁꯦ ꯌꯥꯗ꯭ꯔꯦꯕ ꯍꯥꯏꯗꯤ ꯑꯩꯁꯨ ꯀꯥ ꯍꯦꯟꯅ ꯍꯥꯏꯖꯤꯟꯗ꯭ꯔꯕ ꯑꯗꯩ ꯃꯣꯏꯁꯨ ꯊꯕꯛ ꯇꯣ ꯂꯩꯕꯅꯤꯅ ꯍꯥꯏꯗꯤ ꯃꯄꯥꯟ ꯂꯝꯗ ꯃꯣꯏꯁꯨ ꯊꯕꯛ ꯇꯧꯔ ꯂꯩꯅꯈꯤꯕꯅꯤꯅ ꯃꯣꯏꯁꯨ ꯁꯦꯗꯨꯜꯗꯣ ꯑꯃꯨꯛ ꯐꯔꯛ ꯇꯥꯕ ꯍꯥꯏꯇꯥꯔꯦ ꯑꯗꯩ ꯃꯣꯏꯁꯨ ꯊꯕꯛ ꯀꯋꯥꯕꯒ ꯑꯗꯒꯤ ꯇꯞ ꯇꯥꯒꯩ ꯃꯇꯝꯗꯣ ꯃꯥꯡꯉꯒ ꯈꯔ ꯍꯟꯊꯅ ꯆꯥꯉꯛꯄꯁꯤꯗ ꯃꯣꯏꯁꯦ ꯕꯤꯠ ꯂꯩꯇꯦꯅ ꯑꯗꯨꯃꯥꯏꯅ ꯑꯗꯨꯅ ꯑꯗꯨꯝ ꯍꯥꯏꯗꯤ ꯁꯨꯗꯦ ꯍꯥꯏꯕꯅꯤꯗ ꯁꯝꯅ ꯍꯥꯏꯔꯕꯗ
ꯃꯥꯅꯦ ꯃꯥꯅꯦ ꯑꯩꯈꯣꯏꯅ ꯊꯥꯗꯔꯤꯕ ꯏꯐꯔꯠꯇꯨꯒ ꯃꯣꯏꯅ ꯄꯤꯔꯛꯏꯕ ꯀꯩꯅꯣꯁꯤꯒꯗꯤ ꯆꯥꯟꯅꯕꯗꯤ ꯋꯥꯠꯂꯦ
ꯑꯧ ꯑꯗꯒꯤꯗꯤ ꯀꯌꯥꯃꯨꯛ ꯁꯥꯕꯗ ꯀꯌꯥꯃꯨꯛ ꯆꯪꯉꯛꯈ꯭ꯔꯒꯦ ꯍꯧꯖꯤꯛ ꯍꯟꯗꯛꯀꯤꯁꯦ
ꯑꯁ ꯑꯩꯁꯨ ꯀꯩꯅꯣꯃꯨꯛꯇꯤ ꯑꯣꯏꯈ꯭ꯔꯦ ꯑ ꯋꯥꯟ ꯄꯣꯏꯟ ꯐꯥꯏꯚꯀꯦ ꯑꯗꯨꯃꯥꯏꯅꯗꯤ ꯁꯨꯔꯦ ꯀꯣꯜ ꯀꯣꯜ ꯈꯛꯇꯒꯤꯅꯤꯀꯣ ꯀꯩꯅꯣ ꯅꯠꯇꯦ ꯑꯃ ꯌꯥꯎꯗꯔꯦ ꯑꯗꯨꯝ ꯑꯗꯨꯝ ꯑꯗꯨꯃꯥꯏꯅ ꯑꯣꯏ ꯍꯥꯏꯇꯥꯔꯦ ꯍꯦ
ꯑꯣ ꯀꯣꯜ ꯑꯣ ꯀꯨꯟꯒꯤ ꯀꯣꯗ ꯀꯌꯥ ꯁꯥꯕꯗꯣ ꯑꯣꯏꯗꯣꯏꯅꯣ
ꯀꯣꯜ ꯊꯥꯔꯇꯤꯃꯨꯛ ꯁꯥꯕꯁꯤꯒꯤ ꯍꯥꯏꯇꯥꯔꯦꯀꯣ ꯊꯥꯔꯇꯤꯃꯨꯛ ꯍꯥꯏꯁꯦ ꯀꯩꯅꯣ ꯍꯣꯟ ꯇꯧ ꯍꯧꯖꯤꯀꯤ ꯑ ꯀꯩꯅꯣ ꯑꯩꯅ ꯔꯤꯁꯤꯞ ꯇꯧꯕ ꯔꯤꯁꯤꯞ ꯇꯧꯕꯁꯨ ꯌꯥꯎꯔꯒ ꯍꯥꯏꯇꯥꯔꯦ ꯍꯧꯖꯤꯛꯐꯥꯎꯗ ꯃꯣꯏꯅ ꯁꯥꯔꯤꯕ ꯕꯤꯜꯁꯤꯒꯤ ꯍꯥꯏꯔꯨꯔꯒꯗꯤ ꯑꯗꯨꯝ ꯑꯗꯨꯃꯥꯢ ꯑꯣꯏꯌꯦꯕꯀꯣ ꯑꯗꯨꯒ ꯈꯪꯗꯦ ꯊꯥꯔꯇꯤꯗꯤ ꯍꯦꯟꯈ꯭ꯔꯦ ꯊꯥꯔꯇꯤ ꯍꯦꯟꯒ꯭ꯔꯀꯥꯟꯗꯁꯤꯗ ꯑꯝ ꯂꯩꯔꯤ ꯔꯤꯁꯤꯞ ꯉꯥꯛꯇꯅꯦ ꯔꯤꯁꯤꯞꯁꯤꯒꯤꯗꯤ ꯀꯌꯥꯃꯨꯛ ꯁꯥꯒꯗꯣꯏꯅꯣꯗꯤ ꯈꯪꯗꯦ ꯐꯅꯌꯥꯝꯗꯤ ꯁꯥꯒꯔꯦ ꯅꯣꯡꯃꯒꯤ ꯑꯗꯨꯝ ꯃꯤ ꯇꯔꯥꯃꯨꯛꯇꯤ ꯑ ꯁꯔꯝꯗꯧ ꯃꯥꯟꯂꯦ ꯑꯩ ꯈꯟꯕꯗꯀꯣ ꯑꯌꯨꯛꯇ ꯈꯔ ꯅꯨꯡꯊꯤꯟꯗ ꯈꯔ ꯅꯨꯡꯗꯥꯡ ꯑꯗꯨꯃꯥꯏꯅ ꯁꯥꯏꯌꯦꯕ ꯑꯗꯣ ꯈꯪꯗꯦ ꯀꯌꯥꯝ ꯁꯥꯗꯣꯢꯅꯣ ꯃꯣꯏꯒꯤꯁꯦ ꯌꯥꯝ ꯑꯩꯅ ꯁꯨꯝ ꯌꯦꯡꯉꯀꯥꯟꯗ ꯏꯐꯦꯛꯇꯤꯞꯅꯦꯁꯇꯨꯁꯨ ꯌꯥꯝ ꯐꯖ ꯂꯩꯔꯒꯁꯨ ꯌꯥꯝ ꯄꯤꯛ ꯄꯤꯛꯅ ꯀꯩꯅꯣꯁꯨ ꯇꯧꯕꯅꯤꯅ ꯑꯗꯨꯝ ꯀꯩꯁꯨ ꯆꯥꯎꯔꯛꯀꯅꯤ ꯑꯕꯒꯤ ꯊꯥꯖꯕꯗꯤ ꯂꯩꯇꯦ ꯃꯣꯏꯁꯦ
ꯑꯧ ꯃꯥꯅꯤ ꯑꯣ ꯃꯣꯏꯅ ꯑꯁꯦꯡꯕ ꯍꯥꯏꯕꯗꯤ ꯑꯩꯈꯣꯏꯅ ꯇꯧꯕ ꯑꯣꯏꯔꯒꯅ ꯆꯥꯝꯃ ꯑꯗꯒꯤ ꯃꯤꯅ ꯇꯧꯕ ꯑꯣꯏꯔꯒꯅ ꯃꯔꯔꯤꯐꯨ ꯑꯗꯨꯃꯥꯏꯅꯗꯤ ꯍꯥꯏꯗꯅ
ꯑ ꯌꯥꯃꯕꯗ ꯁꯤꯛꯁꯇꯤ ꯃꯨꯛ ꯇꯤ ꯌꯧꯕ ꯃꯥꯜꯂꯦ ꯑꯗꯨꯒ ꯑꯗꯨꯒꯤ ꯑꯕꯞꯇꯤ ꯀꯌꯥ ꯎꯗꯦ ꯑꯗꯨꯕꯨ ꯃꯌꯥꯝ ꯇꯥꯡꯉꯕꯗ ꯑꯌꯥꯝꯕꯅ ꯐꯣꯔꯇꯤ ꯊꯥꯔꯇꯤ ꯁ꯭ꯋꯥꯏꯗ ꯑꯗꯨꯝ ꯂꯩꯕ ꯃꯥꯂꯤ
ꯑꯧ ꯀꯩꯁꯨꯝ ꯁꯨꯅ ꯄꯤꯗꯦꯗ ꯍꯥꯏꯖꯕ ꯋꯥꯅꯤ ꯍꯥꯏꯗꯤ ꯃꯩꯇꯩꯂꯣꯟꯗ ꯍꯟ ꯊꯣꯛꯄꯩꯗꯣ ꯃꯣꯏꯅ ꯍꯥꯏꯗꯣ ꯃꯤ ꯈꯔꯅ ꯍꯥꯏꯕꯗꯅ ꯊꯥꯛꯁ ꯑꯃꯗ ꯂꯨꯄꯥ ꯇꯔꯦꯠ ꯍꯥꯏ ꯇ꯭ꯔꯥꯟꯁꯀ꯭ꯔꯤꯞꯁꯟ ꯇꯧꯕꯗꯣ ꯑꯗꯨ ꯑꯗꯒꯤ ꯑꯩꯅ ꯑꯃꯨꯛ ꯍꯧꯖꯤꯛꯀꯤ ꯃꯣꯏꯒꯤ ꯃꯄꯨ ꯍꯥꯏꯗꯤ ꯇꯧꯔꯛꯏ ꯅꯨꯄꯥꯗꯨꯔ ꯍꯪꯕꯗꯅ ꯄꯨꯡ ꯑꯃꯗ ꯋꯥꯟ ꯊꯥꯎꯖꯟ ꯇꯨ ꯍꯟꯗ꯭ꯔꯦꯗ ꯍꯥꯏꯌꯦꯕ
ꯑꯥ
ꯑꯗꯣ ꯑꯩꯅ ꯇꯧꯔꯤꯗꯨꯗꯤ ꯑꯗꯨꯝ ꯂꯤꯁꯤꯡ ꯑꯅꯤ ꯍꯦꯅ ꯇꯧꯔꯛꯄ ꯍꯥꯏꯁꯦ ꯄꯨꯡꯔꯣꯝꯗ ꯄꯥꯔꯁꯨ ꯑꯗꯨꯝ ꯐꯅꯌꯥꯝ ꯄꯨꯡ ꯑꯃꯗꯤ ꯐꯅꯌꯥꯝ ꯍꯦꯜꯂꯦ ꯑꯦ ꯑꯗꯒꯤ ꯀꯩꯅꯣ ꯃꯁꯤꯡꯗꯗ ꯄꯥꯔꯒꯁꯨ ꯑꯗꯨꯝ ꯍꯥꯏꯗꯤ ꯇ꯭ꯔꯥꯟꯁꯀ꯭ꯔꯤꯞꯁꯟ ꯃꯁꯤꯡꯗꯨꯗ ꯄꯥꯔꯒꯁꯨ ꯑꯗꯨꯝ ꯌꯥꯝꯗ꯭ꯔꯕꯗ ꯑꯗꯨꯝ ꯂꯤꯁꯤꯡ ꯂꯤꯁꯤꯡ ꯇꯔꯥꯃꯔꯤꯗꯤ ꯑꯗꯨꯝ ꯁꯨꯗꯣꯏꯅꯦꯕ ꯑꯁꯦꯡꯕꯗꯤ ꯂꯤꯁꯤꯡ ꯑꯅꯤꯅꯤꯅ ꯑꯗꯣ ꯆꯪꯉꯛꯄꯗꯤ ꯑꯗꯨꯝ ꯂꯤꯁꯤꯡ ꯑꯅꯤ ꯑꯗꯨꯋꯥꯏꯗꯒꯤ ꯍꯦꯟꯅ ꯀꯩꯁꯨ ꯆꯪꯉꯛꯇꯦꯕ ꯍꯥꯏꯗꯤ ꯄꯨꯡꯗ ꯄꯥꯔꯁꯨ ꯁꯨꯗ꯭ꯔꯦ ꯑꯗꯒꯤ ꯀꯣꯏꯁꯟ ꯃꯁꯤꯡ ꯍꯥꯏꯗꯤ ꯇꯥꯛꯁ ꯃꯁꯤꯡꯗ ꯄꯥꯔꯒꯁꯨ ꯏꯁꯨꯗ ꯁꯨ ꯏꯁꯨꯗ ꯑꯗꯨꯝ ꯁꯨꯗ꯭ꯔꯦꯕ ꯃꯣꯏ ꯄꯥꯔꯤ ꯄꯩꯁꯥꯗꯣ ꯌꯧꯗ꯭ꯔꯦꯕ
ꯃꯥꯅꯤ ꯑꯩꯈꯣꯏꯗ ꯁꯨꯝ ꯀꯩꯅꯣ ꯇꯧ ꯍꯔꯥꯎꯍꯟꯕ ꯍꯥꯏꯒꯗ꯭ꯔꯥ ꯀꯩꯅꯣ ꯇꯧꯕ ꯍꯥꯏꯗꯥꯟ ꯗꯤ ꯃꯣꯠ ꯃꯣꯇꯤꯚꯦꯠ ꯇꯧꯗꯅ ꯀꯥꯢ ꯍꯥꯏꯖꯟꯕ ꯑꯣꯏꯇꯥꯔꯦ
ꯃꯥꯅꯦ ꯄꯨꯡ ꯑꯃ ꯍꯦꯟꯅ ꯆꯪꯕ ꯍꯥꯏꯁꯦ ꯑꯗꯨꯝ ꯍꯥꯏꯖꯕꯋꯅꯤ ꯇ꯭ꯔꯟꯁꯀ꯭ꯞꯁꯟ ꯁꯚꯦꯟꯇꯤ ꯑꯩꯠꯤ ꯁꯨꯔꯛꯄꯗꯨꯅ ꯄꯨꯡ ꯑꯃꯗꯤ ꯑꯗꯨꯝ ꯍꯦꯟꯅ ꯆꯪꯉꯦꯕ
ꯃꯥꯅꯦ
ꯑꯗꯨꯝ ꯀꯩꯁꯨ ꯂꯤꯁꯤꯡ ꯑꯗꯨꯝ ꯂꯤꯁꯤꯡ ꯑꯅꯤ ꯇꯧꯔꯛꯄ ꯍꯥꯏꯁꯤ ꯑꯗꯨꯝ ꯌꯥꯗꯦꯕ ꯃꯣꯏꯁꯨ ꯑꯗꯨꯝ ꯍꯥꯏꯗꯤ ꯃꯤꯁꯨ ꯄꯩꯁꯥꯥꯅꯤꯅ ꯑꯗꯨꯝ ꯑꯃꯔꯣꯝꯗ ꯃꯣꯏꯁꯨ ꯀꯥꯟꯅꯍꯧꯕ ꯄ꯭ꯂꯁ ꯏꯋꯥ ꯋꯥꯗꯅ ꯑꯗꯨꯝ ꯄꯥꯔꯠ ꯇꯥꯏꯝꯒꯤ ꯍꯥꯏꯗꯤ ꯃꯁꯨꯨ ꯅꯠꯇꯕꯅꯤꯅ ꯑꯗꯨꯝ ꯈꯔ ꯑꯗꯨꯝ ꯇꯧꯕ ꯑꯗꯨꯅꯤꯗ
ꯃꯥ ꯃꯥꯅꯦ ꯃꯥꯅꯦ ꯑꯗꯨꯗ ꯑꯗꯨꯒꯤ ꯈꯜꯂꯨꯕ ꯑꯗꯨꯒꯤ ꯇꯜꯕ ꯑꯗꯨꯒꯤ ꯈꯜꯂ ꯇꯜꯂꯛꯄꯗꯒꯤ ꯑꯩꯅ ꯑꯩꯁꯨ ꯀꯩꯅꯣ ꯑꯣꯏꯅ ꯇꯧꯔꯒꯦꯅ ꯋꯥꯔꯤ ꯑꯣꯏꯅ ꯁꯖꯔꯒꯦ ꯀꯥꯅꯗꯦ ꯖꯤꯔꯤ ꯑꯁꯨꯛ ꯀꯨꯏꯅ ꯉꯥꯏꯗꯣꯏ ꯁꯔꯨꯛ ꯑꯣꯏꯗꯅ ꯈꯜꯂꯛꯑꯕ ꯑ ꯑꯗꯨ ꯉꯇꯪ ꯍꯥꯏꯗꯤ ꯋꯥꯔꯤ ꯁꯥꯟꯅꯔꯒ ꯀꯩꯅꯣ ꯇꯧꯅꯁꯨ ꯃꯗꯤ ꯈꯨꯗꯤꯗꯨ ꯅꯥꯔ ꯇꯣꯛꯏ ꯉꯥꯏꯁꯨ ꯌꯥꯝ ꯂꯣꯡ ꯑꯣꯏꯅ ꯀ꯭ꯌꯨꯁꯨ ꯂꯩ ꯀꯤꯍꯜꯂꯦꯅ
ꯑꯗꯨ ꯐꯔꯦ ꯐꯔꯦ ꯕ꯭ꯔ ꯑ ꯕ꯭ꯔꯗꯔ ꯑꯗꯨꯗꯤ ꯑꯃꯨꯛ ꯊꯝꯖꯔꯒꯦꯀꯣ ꯉꯁꯤꯒꯤꯗꯤ ꯑꯩ ꯑꯃꯨꯛ ꯀꯧꯁꯜꯂꯛꯑꯦ ꯁꯣꯝꯗ
ꯍꯣꯏ ꯌꯥꯔꯦ ꯌꯥꯔꯦ ꯐꯔꯦ ꯐꯔꯦ ꯒꯨꯠꯅꯥꯏꯠ ꯑꯣꯏꯔꯁꯤ ꯑꯣ ꯌꯔꯦ ꯎꯝ